ꯇꯥꯖꯔꯦ
ꯆꯥꯛ ꯏꯟꯁꯥꯡ ꯆꯥꯔꯕꯣ ꯀꯃꯥꯏꯅ ꯇꯧꯒꯦ ꯉꯁꯤꯁꯤꯕꯣ
ꯆꯥꯛ ꯆꯥꯖꯔ
ꯆꯥꯛ ꯆꯥꯖꯔꯦ ꯁꯣꯝꯗꯤ ꯆꯥꯕꯤꯔꯕ꯭ꯔꯣ ꯀꯃꯥꯏ ꯀꯃꯥꯏꯅ ꯇꯧꯔꯤꯒꯦ ꯍꯧꯖꯤꯛꯀꯥꯟ ꯑꯣ ꯃꯊꯛꯇ ꯐꯖꯅ ꯀꯥꯈꯠꯂꯣ ꯌꯧꯔꯀꯥꯟꯗ ꯍꯥꯏꯕꯤꯔꯛꯑꯣ ꯑꯗꯨꯒ ꯅꯦꯅꯥ ꯇꯥꯅ ꯁꯥꯟꯅꯔꯁꯦ ꯑꯗꯨꯝ ꯒ꯭ꯌꯥꯟ ꯇꯥꯅꯀꯣ
ꯃꯊꯛꯁꯦ ꯌꯧꯔꯕꯅꯦ ꯑꯗꯨꯝ ꯍꯥꯏꯔꯛꯑꯣ ꯀꯩꯗꯧꯔꯛꯔꯒꯦ ꯑꯣ ꯑꯗꯨꯗꯤ ꯑꯩꯅ ꯍꯪꯕꯤꯕꯗꯨ ꯐꯨꯜꯗ ꯈꯨꯝꯕꯤꯔꯛꯑꯣ ꯀꯔꯤ ꯏꯟꯁꯥꯡ ꯆꯥꯔꯒꯦ ꯉꯁꯤꯁꯤꯕꯨ ꯍꯥꯏꯅ ꯍꯪꯈꯤꯕꯗꯣ
ꯑꯣꯍꯣ ꯉꯁꯤꯗꯣ ꯉꯁꯥꯏꯗꯣ ꯏꯟ ꯁꯣꯜꯂꯨꯕ ꯑꯩꯗꯣ ꯑꯗꯨꯗꯒꯤ ꯉꯥꯁꯦ ꯉꯥꯀꯨꯞ ꯈꯔ ꯐꯥꯔꯦ ꯑꯗꯨꯒ ꯑꯌꯨꯛ ꯉꯥ ꯈꯤꯇꯪ ꯀꯨꯆꯣꯏ ꯑꯅꯤꯃꯨꯛ ꯑꯍꯨꯝꯃꯨꯛ ꯄꯥꯛꯄ ꯈꯤꯇꯪꯒ ꯑꯗꯨꯃꯥꯏꯅ ꯇꯧꯔꯒ ꯑꯂꯨ ꯑꯃ ꯈꯥꯏꯖꯤꯜꯂꯒ ꯊꯣꯡꯖꯤꯜꯂ ꯊꯣꯡꯖꯤꯜꯂꯦ ꯑꯗꯨꯒ
ꯑꯗꯨꯒ ꯉꯥ ꯑꯃ ꯃꯦꯠꯂꯦ ꯑꯗꯨꯃꯥꯏꯅ ꯆꯥꯏ ꯑꯣ ꯑꯩ ꯁꯣꯝꯒꯤꯗꯤ ꯑꯣ ꯑꯗꯨꯗꯤ ꯉꯁꯤꯗꯤ ꯏꯁ ꯉꯥ ꯗꯦ ꯇꯥꯕꯒ ꯆꯞ ꯃꯥꯟꯅꯔꯦ ꯍꯥꯏꯕꯗꯤ ꯉꯥ ꯑꯃ ꯊꯣꯡꯉꯦ ꯉꯥ ꯑꯃ ꯉꯧꯔꯦ ꯉꯥ ꯑꯃ ꯃꯦꯠꯂꯦ ꯍꯥꯏꯕꯒ ꯆꯞ ꯃꯥꯟꯅꯔꯦꯕꯀꯣ ꯑꯥ ꯉꯁꯤꯗꯤ ꯀꯩꯅꯣ ꯇꯧꯋꯦ ꯑꯩꯈꯣꯏꯁꯨ ꯑ ꯉꯥ ꯉꯥꯃꯛ ꯍꯣꯏ ꯉꯥ ꯍꯥꯏꯗꯅꯤꯗ ꯉꯥ ꯑꯌꯥꯏꯕ ꯍꯥꯏꯇꯥꯔꯦꯀꯣ ꯑꯌꯥꯏꯕ ꯑꯣꯏꯔꯒꯁꯨ ꯑꯩꯈꯣꯏꯒꯤ ꯉꯥ ꯑꯃ ꯑ ꯉꯥ ꯆꯥꯎꯕꯗ ꯀꯛꯑꯒ ꯄꯤꯁ ꯊꯝꯃꯒ ꯌꯥꯏꯕꯗꯣ ꯀꯣ ꯑꯗꯨꯒꯨꯝꯕꯗꯣ ꯑꯣꯏꯗꯕ ꯍꯥꯏꯗꯤ ꯌꯥꯝ ꯃꯨꯟꯅ ꯌꯥꯏꯕꯗꯣ ꯍꯥꯏꯇꯥꯔꯦꯀꯣ ꯑꯗꯨꯒꯨꯝꯕꯗꯣ ꯑꯗꯨ ꯉꯧꯔꯦ ꯑꯗꯨꯒ ꯀꯥꯡꯁꯣꯏ ꯑꯃ ꯊꯣꯡꯉꯦ ꯑꯗꯨꯒ ꯃꯤꯃꯤ ꯁꯤꯡ ꯖꯨꯒꯤ ꯇꯥꯏꯞ ꯀꯣ ꯃꯅꯥ ꯃꯁꯤꯡ ꯌꯥꯝꯗꯕꯤꯗ ꯑꯗꯨꯃꯥꯏꯅ ꯑꯃ ꯇꯧꯔꯦ ꯑꯗꯣ ꯍꯧꯖꯤꯛꯀꯥꯟꯁꯤꯕꯨ ꯇꯨꯔꯦꯟ ꯉꯥ ꯐꯥꯏ ꯍꯩꯁꯦ ꯀꯅꯥ ꯀꯅꯥ ꯁꯨꯝ ꯏꯊꯟꯗ ꯑꯣꯏꯕ꯭ꯔꯥ ꯅꯠꯇ꯭ꯔꯒ ꯏꯁꯨꯡ ꯏꯃꯥꯟꯅꯕ ꯑꯃꯅꯤꯁꯨ ꯁꯨꯝ ꯌꯥꯎꯕ꯭ꯔꯥ ꯀꯃꯥꯏꯅ ꯀꯃꯥꯏꯅ ꯇꯧꯒꯦ ꯉꯥ ꯐꯥꯏ ꯍꯥꯏꯁꯤꯕꯨ
ꯑꯣ ꯑꯩꯗꯣ ꯅꯍꯥꯟꯗꯣ ꯉꯥꯁꯨ ꯐꯅꯤꯡ ꯐꯅꯤꯡ ꯂꯩꯔꯝꯕ ꯑꯗꯣ ꯏꯃꯥꯟꯅꯕ ꯑꯃ ꯌꯨꯝ ꯊꯪꯅꯕꯁꯦ ꯃꯥ ꯐꯥꯅꯤꯡꯉꯦꯅ ꯍꯥꯏꯔꯦ ꯑꯗꯨꯗꯒꯤ ꯑꯩ ꯏꯅꯣꯝꯆꯥ ꯍꯣꯏ ꯑꯗꯒꯤ ꯏꯟ ꯂꯧꯔꯨꯔꯦ ꯃꯥꯁꯨ ꯃꯣꯏ ꯀꯩꯅꯣ ꯃꯃꯥꯟꯅꯕ ꯍꯣꯏ ꯃꯣꯏ ꯃꯃꯥꯗꯣ ꯏꯟ ꯁꯣꯟꯕꯅꯦꯕ ꯑꯗꯨ ꯃꯣꯏꯗꯒꯤ ꯏꯟ ꯃꯆꯥ ꯂꯧꯔꯨꯔꯦ ꯑꯗꯨꯒ ꯇꯨꯔꯦꯟꯗꯣ ꯊꯥꯔꯦ ꯊꯥꯔꯒ ꯑꯗꯨꯃꯥꯏꯅ ꯐꯥꯕꯅꯦ ꯑꯗꯨꯒ ꯑꯍꯥꯟꯕ ꯅꯨꯃꯤꯠꯇꯨ ꯑꯗꯨꯗꯤ ꯌꯥꯝ ꯐꯥꯏꯑꯦꯕ ꯑꯗꯨꯗꯒꯤ ꯑꯁ ꯑꯍꯤꯡ ꯑꯍꯤꯡ ꯍꯥꯏꯗꯤ ꯄꯨꯡ ꯇꯔꯥꯃꯨꯛ ꯇꯥꯔꯦꯀꯣ ꯇꯔꯥꯃꯊꯣꯏꯃꯨꯛ ꯇꯥꯔꯦ ꯑꯗꯨꯀꯥꯟꯗ ꯑꯗꯨꯐꯥꯎꯕ ꯁꯣꯜꯂꯦꯕ ꯅꯨꯃꯤꯠꯇꯨꯁꯨ ꯐꯖꯅ ꯐꯥꯔꯦ ꯑꯗꯨ ꯅꯣꯡꯉꯥꯜꯂ ꯀꯥꯟꯗꯁꯨ ꯑꯃꯨꯛ ꯑꯥ ꯀꯅꯣ ꯀꯣꯝꯄꯥꯛ ꯈꯤꯇꯪ ꯍꯥꯏꯗꯤ ꯌꯧꯒꯦ ꯇꯥꯏꯅ ꯇꯧꯉꯩ ꯐꯥꯔꯦꯕ ꯑꯩꯗꯣ ꯈꯪꯉꯕ꯭ꯔꯥ ꯅꯣꯡ ꯇꯥꯕꯒ ꯈꯪꯗ꯭ꯔꯦ ꯑꯗꯨꯝ ꯅꯣꯡ ꯅꯣꯡꯖꯨ ꯃꯔꯛ ꯑꯗꯨꯨꯗ ꯑꯗꯨꯃꯥꯏꯅ ꯇꯧ ꯐꯥꯏꯌꯦ ꯑꯗꯣ ꯑꯈꯣꯏꯗꯥꯅ ꯑꯃꯨꯛ ꯅꯨꯡꯊꯤꯟꯗꯣ ꯑꯃꯨꯛ ꯁꯤꯟꯕꯤꯌꯦ ꯊꯕꯛꯁꯨ ꯁꯨꯔꯗꯨ ꯑꯈꯣꯏ ꯗꯥꯅ ꯅꯨꯃꯤꯗꯥꯡ ꯀꯩꯀꯩꯗꯣ ꯑꯩꯅ ꯊꯕꯛ ꯆꯠꯂꯤ ꯑꯗꯨꯝ ꯃꯅꯨꯡꯗ ꯃꯥꯅ ꯑꯗꯨꯝ ꯁꯨꯍꯜꯂꯝꯃꯦ ꯃꯥꯁꯨ ꯑꯗꯨꯝ ꯉꯥ ꯑꯗꯨꯝ ꯐꯥꯏꯌꯦ ꯑꯗꯣ ꯅꯣꯏ ꯉꯁꯤ ꯀꯩꯅꯣ ꯇꯧꯋꯤ ꯍꯥꯏꯌꯦ ꯉꯁꯥꯏ ꯑꯩꯅ ꯇꯥꯕꯗ ꯅꯣꯏ ꯑꯥꯗ ꯐꯥꯔꯝ ꯁꯤꯠꯄ ꯆꯠꯂꯨꯏ ꯈꯣꯠꯂꯨꯏꯅ ꯄꯥꯎ ꯇꯥꯏ ꯉꯥ ꯄꯣꯔꯛꯄ꯭ꯔꯣ ꯀꯃꯥꯏꯅ ꯇꯧꯒꯦ
ꯀꯃꯥꯏ ꯇꯧꯒꯦ ꯑꯣ ꯍꯣꯏ ꯆꯠꯂꯦ ꯉꯁꯤꯁꯦ ꯑꯩꯈꯣꯏ ꯏꯃꯥꯟꯅꯕ ꯑꯃꯒꯤ ꯃꯌꯨꯝ ꯉꯥ ꯃꯣꯏꯒꯤ ꯐꯥꯝ ꯆꯥꯎꯋꯦꯕꯀꯣ ꯀꯣ ꯑꯗꯣ ꯁꯨꯠꯀꯅꯤꯅ ꯑꯗꯨꯝ ꯑꯩꯈꯣꯏꯗꯤ ꯌꯥꯝ ꯀꯟꯅ ꯍꯩꯕ ꯅꯠꯇꯦꯗ ꯑꯗꯨꯝ ꯑꯩꯗꯤ ꯁꯨꯡꯍꯩ ꯁꯨꯡꯐꯥꯕꯨ ꯐꯥꯔꯛꯄ ꯅꯠꯇꯦꯗ ꯑꯗꯨꯝ ꯌꯦꯡꯕꯣꯏ ꯀꯩꯕꯣꯏ ꯑꯗꯨꯝ ꯁꯨꯝ ꯆꯠꯄ ꯍꯥꯏꯗꯨꯅꯤꯗ ꯑꯗꯨꯒ ꯁꯨꯝ ꯇꯦꯛ ꯇꯦꯛ ꯃꯌꯥꯝ ꯇꯧꯏꯗꯨꯗ ꯑꯗꯨꯝ ꯌꯥꯎꯕ ꯍꯥꯏꯗꯨꯅꯤꯗ ꯑꯗꯣ ꯉꯥꯁꯦ ꯍꯣꯏ ꯑꯗꯨꯝ ꯐꯖꯅ ꯍꯥꯏꯕꯗꯤ ꯌꯣꯛꯄꯅꯤꯅ ꯑꯗꯨꯝ ꯐꯖꯅꯗꯤ ꯐꯥꯅꯩꯑꯦꯕꯀꯣ ꯃꯣꯏ ꯂꯂꯣꯟꯕꯤ ꯃꯈꯩ ꯀꯩꯀꯥ ꯇꯧꯔꯒ ꯐꯥꯕꯅꯦꯕ ꯑꯗꯨꯒ ꯑꯗꯨꯝ ꯃꯣꯏꯅ ꯆꯤꯊꯍꯧꯕ ꯅꯠꯇ꯭ꯔ ꯒ ꯃꯣꯏꯅ ꯑꯆꯧꯕꯅ ꯍꯦꯟꯅ ꯄꯥꯝꯃꯦꯕ ꯃꯆꯥ ꯃꯆꯥꯖꯦ ꯀꯩꯁꯨ ꯂꯧꯗꯦꯕ ꯃꯣꯏꯗꯣ ꯑꯗꯨꯒꯨꯝꯕ ꯁꯨꯝ ꯂꯩꯀꯪꯗ ꯀꯥꯈꯠꯂꯛꯄ ꯈꯣꯠꯄ ꯑꯃ ꯑꯅꯤ ꯑꯗꯩ ꯑꯗꯨꯝ ꯊꯤꯔꯒ ꯑꯗꯨꯃꯥꯏꯅ ꯐꯥꯕꯅꯦꯕꯀꯣ ꯑꯗꯣ ꯍꯣꯏ ꯉꯥ ꯑꯗꯨꯝ ꯄꯤꯔꯛꯑꯦ ꯈꯔ ꯌꯥꯝꯅ ꯑꯗꯨꯝ ꯄꯤꯔꯛꯑꯦ ꯑꯗꯨꯒ ꯑꯩꯁꯨ ꯉꯁꯥꯏ ꯗꯒꯤ ꯑꯗꯨ ꯁꯦꯝꯃꯨꯕꯅꯦꯕꯀꯣ ꯑꯗꯨꯅ ꯐꯣꯟ ꯇꯧꯔꯛꯄꯗꯨꯁꯨ ꯇꯥꯍꯧꯗ꯭ꯔꯕ ꯉꯥꯗꯣ ꯌ ꯁꯨꯝ ꯍꯥꯏꯕꯗꯤ ꯌꯥꯝꯕꯅꯤꯅꯅꯦ ꯉꯁꯤꯁꯨ ꯂꯣꯏꯅ ꯂꯧꯊꯣꯛꯄꯗꯨꯁꯨ ꯅꯨꯡꯉꯥꯏ ꯅꯤꯅ ꯁꯤꯡ ꯁꯦꯝꯗꯣꯛꯑꯒ ꯇꯥꯎꯊꯣꯛꯄ꯭ꯔꯥ ꯌꯥꯏꯊꯣꯛꯄ꯭ꯔꯥ ꯇꯧꯅꯕꯒꯤꯀꯣ ꯑꯗꯨꯃꯥꯏꯅ ꯇꯧꯔꯨꯕꯅꯦꯕ ꯑꯗꯣ ꯍꯧꯖꯤꯛꯀꯥꯟ ꯇꯨꯔꯦꯟ ꯉꯥꯗ ꯐꯥꯔꯛꯄ ꯉꯥ ꯃꯈꯩꯁꯤꯕꯨ ꯀꯔꯤ ꯀꯔꯤ ꯉꯥꯅ ꯍꯦꯟꯅ ꯐꯥꯒꯦ ꯑꯗꯨꯁꯨ ꯍꯥꯏꯔꯞ ꯊꯝꯕꯤꯌꯨꯅꯦ
ꯁꯤꯗꯤ ꯑꯅꯝꯕꯅ ꯈꯖꯤꯡ ꯉꯥꯛꯇ ꯐꯥꯏ ꯈꯖꯤꯡꯅ ꯑꯌꯥꯝꯕꯀꯣ ꯑꯗꯒꯤ ꯑꯩꯈꯣꯏ ꯏꯆꯥꯅꯨ ꯄꯤꯗꯨꯅꯁꯨ ꯈꯥꯖꯤꯡꯗꯨ ꯌꯥꯝ ꯄꯥꯝꯕꯒ ꯃꯥꯗꯤ ꯅꯨꯃꯤꯗꯥꯡꯖꯦ ꯇꯨꯝꯕ ꯌꯥꯏ ꯇꯨꯝꯕ ꯌꯥꯗ꯭ꯔꯕꯅꯦ ꯈꯖꯤꯡ ꯍꯦꯛ ꯉꯧꯔꯗꯤꯅꯦ ꯍꯣꯜꯂ ꯍꯣꯜꯂꯒ ꯆꯥꯕꯗꯅꯦ ꯉꯔꯥꯡꯁꯨꯅꯦ ꯇꯨꯝꯕ ꯃꯥ ꯇꯨꯝꯕꯒ ꯆꯪꯕ ꯖꯥꯠ ꯅꯠꯇꯦ ꯉꯇꯪ ꯂꯩ ꯈꯤꯇꯪ ꯂꯧꯕ ꯉꯥꯇꯪ ꯂꯩ ꯈꯤꯇꯪ ꯂꯧꯕ ꯆꯥꯕ ꯑꯗꯨꯃꯥꯏ ꯇꯧꯔꯒ ꯇꯧꯋꯦ ꯉꯁꯤꯁꯨ ꯈ ꯈꯖꯤꯡ ꯌꯥꯝ ꯂꯥꯛꯑꯦ ꯑꯗꯨꯒ ꯐꯕꯣꯉꯥ ꯑꯃ ꯌꯥꯝ ꯂꯥꯛꯑꯦ ꯐꯕꯣ ꯉꯥ ꯂꯥꯛꯑꯦ ꯑꯗꯨꯒ ꯑꯌꯣꯛ ꯉꯥꯁꯦ ꯈꯤꯇꯪ ꯈꯤꯇꯪ ꯂꯥꯛꯑꯦ ꯑꯗꯣ ꯉꯥꯆꯤꯛꯇꯣ ꯌꯥꯝ ꯂꯥꯛꯑꯦ ꯉꯁꯤ ꯉꯥꯆꯤꯛꯁꯦ ꯂꯧꯕꯁꯨ ꯑꯃꯨꯛ ꯐꯔꯛ ꯇꯥꯕ ꯏꯟꯗꯒꯤ ꯑꯗꯒꯤ
ꯕꯥꯇꯤꯜ ꯇꯧꯔꯒ ꯀꯣꯠꯂꯤꯅꯤ ꯍꯥꯏꯗꯤ ꯀꯣꯠꯂꯒ ꯍꯥꯏꯗꯤ ꯈꯨꯠꯅ ꯄꯥꯏꯔꯨꯔꯀꯥꯟꯗ ꯊꯤꯜꯂꯀꯥꯟꯗ ꯂꯥꯏꯍꯧ ꯁꯧ
ꯐꯥꯕ ꯈꯣꯠꯄ ꯃꯌꯥꯝ ꯌꯥꯎꯅꯩꯑꯦꯕ ꯑꯗꯒꯤ ꯉꯁꯥꯏ ꯏꯟ ꯂꯪꯕ ꯀꯥꯡꯕꯨꯗꯨꯁꯨ ꯉꯥꯆꯤꯛ ꯊꯦꯡꯅꯗꯅ ꯀ꯭ꯔꯥ ꯊꯦꯡꯅꯗꯅ ꯊꯤꯜꯂꯒ ꯏꯁꯥꯗꯣ ꯅꯨꯡꯉꯥꯏꯇꯦ ꯈꯣꯠꯇꯦ ꯇꯧꯔꯒ ꯑꯗꯨꯃꯥꯏꯅ ꯇꯧꯅꯕꯅꯦ ꯑꯗꯨꯅ ꯉꯥꯆꯤꯛꯇꯤ ꯌꯥꯝ ꯂꯥꯛꯑꯦ ꯑꯗꯨ ꯀꯩꯅꯣ ꯇꯧꯋꯦ ꯑꯗꯨꯃꯥꯏꯅ ꯇꯧꯔꯒ ꯕꯥꯇꯤꯟꯅ ꯐꯥꯅꯩ ꯑꯗꯨꯝ ꯈꯖꯤꯡꯅ ꯌꯥꯝꯗꯤ ꯌꯥꯝꯃꯦ ꯈꯖꯤꯡꯅ ꯍꯦꯜꯂꯦ ꯂꯥꯛꯑꯦ ꯂꯥꯛꯄꯁꯦ ꯉꯁꯤ ꯉꯁꯤꯒꯤꯗꯤꯀꯣ ꯉꯔꯥꯡꯗꯩ ꯑꯃꯨꯛ ꯐꯥꯕꯣꯉꯥꯒꯨꯝꯕ ꯑꯗꯨꯒꯨꯝꯕ ꯉꯥꯁꯥꯡꯒꯨꯝꯕ ꯉꯥꯀꯨꯞ ꯍꯥꯏꯇꯥꯔꯦꯀꯣ ꯑꯗꯨꯅ ꯍꯦꯜꯂꯦ ꯍꯥꯏꯇꯥꯔꯦ ꯑꯗꯣ ꯅꯣꯏꯒꯤꯗꯤ ꯀꯩꯀꯩ ꯑꯌꯣꯛ ꯉꯥ ꯑꯣꯏꯅ ꯄꯣꯔꯛꯏꯔꯥ ꯅꯠꯇ꯭ꯔꯒꯅ ꯑꯦ ꯑꯌꯣꯛ ꯉꯥ ꯍꯥꯏꯁꯤ ꯌꯦꯡꯉꯣ ꯅꯥꯄꯤ ꯆꯥꯕꯤꯒꯨꯝꯕ
ꯑꯣ ꯉꯥꯖꯦ ꯁꯨꯃꯥꯏꯅ ꯇꯧꯕꯅꯦ ꯅꯪꯅ ꯍꯧꯖꯤꯛ ꯄꯜꯂꯤꯕ ꯉꯥ ꯃꯈꯩꯗꯣ ꯑꯗꯨ ꯄꯨꯜꯂꯞ ꯉꯁꯤꯗꯤ ꯑꯩꯗꯤ ꯅꯤꯡꯁꯤꯡꯉꯛꯑꯦ ꯍꯥꯏ ꯆꯠꯆꯔꯦ ꯑꯩꯁꯨ ꯉꯁꯤꯁꯦ ꯑꯩꯈꯣꯏꯒꯤ ꯑ ꯑꯩꯈꯣꯏꯅ ꯑꯥꯗ ꯐꯥꯕꯁꯤꯁꯨ ꯨꯑꯗꯣ ꯑꯗꯨꯝ ꯍꯧꯖꯤꯛꯀꯤ ꯅꯪꯅ ꯄꯟꯈꯤꯕ ꯐꯕꯣꯉꯥ ꯑꯗꯨꯝ ꯐꯥꯏꯌꯦꯕ ꯐꯧꯕꯣ ꯉꯥ ꯈꯤꯇꯪ ꯆꯥꯎꯈꯠꯄ ꯑꯗꯨꯝ ꯐꯥꯏ ꯑꯗꯨꯒꯅꯦ ꯀꯩꯅꯣꯁꯨ ꯑ ꯈꯥꯖꯤꯡꯁꯦ ꯌꯥꯝ ꯐꯥꯏꯌꯦꯕ ꯈꯖꯤꯡꯁꯦ ꯃꯈꯟ ꯑꯅꯤ ꯂꯩꯔꯝꯃꯦ ꯃꯣꯏꯒꯤꯖꯦ ꯑꯉꯧ ꯑ ꯃꯆꯥ ꯄꯤꯛꯇꯛ ꯇꯧꯕ ꯑꯃꯒ ꯑꯗꯩ ꯈꯤꯇꯪ ꯆꯥꯎꯇꯛ ꯇꯧꯕ ꯑꯃꯒ ꯂꯩꯔꯝꯃꯦꯕꯀꯣ ꯈꯖꯤꯡꯁꯦ ꯑꯗꯨꯛꯀꯤ ꯃꯇꯤꯛ ꯌꯥꯝ ꯐꯥꯏ ꯌꯦ ꯑꯗꯨꯒ ꯋꯥꯔꯤ ꯑꯃꯅ ꯑꯃꯨꯛ ꯉꯁꯥꯏꯒꯤ ꯅꯣꯏꯒꯤ ꯑꯉꯥꯡꯅ ꯈꯖꯤꯡ ꯉꯧꯕꯗ ꯌꯥꯝ ꯄꯥꯝꯕꯒꯤ ꯑꯍꯤꯡꯗ ꯍꯣꯟ ꯍꯣꯟꯗ ꯆꯥꯏ ꯍꯥꯏꯕꯗꯣ ꯑꯗꯨꯒꯤꯗꯣ ꯑꯩꯁꯨ ꯇꯧꯋꯦꯕꯀꯣ ꯑꯩ ꯑꯩꯅ ꯑꯃꯨꯛ ꯀꯃꯥꯏ ꯇꯧꯒꯦ ꯍꯥꯏꯕꯗ ꯑꯩꯈꯣꯏ ꯉꯈꯥ ꯇꯣꯠꯄ ꯌꯥꯔꯕ ꯉꯥꯗꯣ ꯑꯗꯨꯒꯤ ꯆꯥꯡꯗ ꯑ ꯉꯧꯕ ꯐꯧꯕꯣ ꯉꯥꯁꯦ ꯑꯩꯁꯨ ꯌꯥꯝ ꯄꯥꯝꯃꯦꯕꯀꯣ ꯑꯗꯨꯅ ꯑꯗꯨꯝ ꯑꯍꯤꯡꯁꯤꯗ ꯑꯗꯨꯃꯥꯏꯅ ꯉꯧꯒ꯭ꯔꯒꯗꯤꯅꯦ ꯉꯥꯏꯍꯥꯛ ꯂꯩꯔꯒ ꯍꯣꯜꯂꯒ ꯑꯗꯨꯝ ꯑꯃꯅꯤ ꯆꯥꯕ ꯑꯗꯨꯃꯥꯏꯅ ꯌꯥꯝ ꯇꯧꯋꯦ ꯑꯗꯨ ꯌꯥꯝ ꯃꯥꯟꯅꯈꯤꯕ ꯑꯗꯒꯤ ꯉ ꯉꯁꯥꯏꯒꯤ ꯆꯤꯛ ꯍꯥꯏꯔꯛꯄꯗꯣ ꯉꯁꯤꯁꯦ ꯑꯩꯁꯦ ꯈꯤꯇꯪ ꯐꯥꯕ ꯍꯧꯔꯀꯥꯟꯗꯅꯦ ꯉꯥꯆꯤꯛꯅ ꯊꯤꯜꯂꯦꯕ ꯈꯣꯡꯗꯀꯣ ꯊꯤꯟꯕꯗꯒꯤ ꯑꯩꯁꯦ ꯑꯗꯨꯝ ꯅꯥꯃꯟꯗꯅ ꯆꯤꯛꯃꯟꯗꯅ ꯍꯝ ꯍꯝ ꯂꯥꯎꯔꯛꯄꯗꯒꯤ ꯀꯥꯈꯠꯂꯛꯑꯒ ꯂꯩꯌꯦ ꯀꯣ ꯑꯗꯨꯗꯒꯤ ꯀꯣꯟꯅ ꯆꯥꯛꯆꯥꯥ ꯇꯣꯛꯑ ꯃꯇꯨꯡꯗ ꯑꯃꯨꯛ ꯈꯤꯇꯪ ꯐꯔꯀꯥꯟꯗ ꯑꯃꯨꯛ ꯀꯨꯝꯕꯅꯦꯕ ꯑꯗꯨꯃꯥꯏꯅ ꯇꯧꯋꯦ ꯑꯗꯨ ꯅꯪꯅ ꯉꯁꯤ ꯄꯜꯂꯛꯏꯕ ꯉꯥ ꯃꯈꯩꯗꯣ ꯆꯞ ꯃꯥꯟꯅꯅ ꯑꯩꯈꯣꯏ ꯑꯁꯣꯝꯗ ꯁ ꯂꯣꯏ ꯊꯦꯡꯅꯕ ꯍꯥꯏꯇꯥꯔꯦ ꯑꯗꯨꯒꯤ ꯋꯥꯔꯤꯗꯣ ꯌꯥꯝ ꯆꯥꯟꯅꯒ꯭ꯔꯕ ꯑꯗꯣ ꯉꯥ ꯁꯤ ꯁꯨꯃꯥꯏꯅ ꯇꯧꯋꯦ ꯄꯤꯔꯛꯄꯗꯤ ꯑꯩ ꯗꯥꯏꯔꯦꯛꯇꯤ ꯈꯪꯗ꯭ꯔꯦꯕꯀꯣ ꯑꯗꯣ ꯑꯩꯅ ꯈꯪꯕꯗꯗꯤ ꯀꯩꯅꯣ ꯌꯥꯎꯋꯦ ꯁꯤꯜꯚꯔ ꯌꯥꯎꯋꯦ ꯑꯗꯨꯒ ꯄꯨꯛꯂꯥꯎꯕꯤ ꯌꯥꯎꯋꯦ ꯑꯗꯨꯒ ꯔꯧꯒꯨꯝꯕ ꯁꯨ ꯃꯥꯜꯂꯦ ꯌꯥꯎꯔꯤꯁꯦ ꯑꯗꯨ ꯉꯥꯁꯦ ꯈꯤꯇꯪ ꯆꯥꯎꯕ ꯑꯍꯨꯝ ꯃꯔꯤ ꯀꯣ ꯑꯗꯨꯃꯥꯏꯅ ꯑꯗꯨꯒ ꯑꯇꯩꯅ ꯑꯗꯨꯝ ꯃꯌꯥꯏ ꯑꯣꯏꯔꯞꯅ ꯑꯣ ꯀꯩꯅꯣꯁꯨ ꯌꯥꯎꯋꯦ ꯉꯥꯁꯝꯖꯦꯠ ꯍꯥꯏꯕ꯭ꯔꯥ ꯎꯀꯥꯕꯤ ꯍꯥꯏꯕ꯭ꯔꯥ ꯇꯨꯡꯍꯟꯕꯤ ꯍꯥꯏꯕ꯭ꯔꯥ ꯈꯪꯗꯦ ꯑꯗꯨꯒꯨꯝꯕꯁꯨ ꯈꯔ ꯌꯥꯎꯋꯦ ꯑꯗꯣ ꯑꯗꯨꯃꯥꯏꯅ ꯇꯧꯋꯦ ꯃꯆꯥ ꯃꯆꯥꯗꯤ ꯄꯤꯔꯛꯇ꯭ꯔꯦꯕꯀꯣ ꯃꯣꯏꯁꯨ ꯀꯩꯅꯣ ꯇꯧꯕꯒꯤ ꯑꯗꯨꯅ ꯑꯆꯧꯕ ꯉꯥꯛꯇꯗꯤ ꯑꯣꯏꯌꯦ ꯍꯥꯏꯕꯗꯤ ꯌꯥꯝ ꯆꯥꯎꯕꯅ ꯑꯍꯨꯝ ꯃꯔꯤꯃꯨꯛꯁꯨ ꯑꯣꯏꯌꯦ ꯑꯗꯣ ꯑꯇꯩꯩꯅ ꯑꯗꯨꯝ ꯃꯌꯥꯏ ꯑꯣꯏꯔꯞꯅ ꯈꯨꯕꯥꯛ ꯈꯨꯕꯥꯛꯃꯨꯛꯀꯤ ꯆꯥꯡ ꯍꯥꯏꯇꯥꯔꯦꯀꯣ ꯈꯤꯇꯪ ꯈꯤꯇꯪ ꯁꯥꯡꯕ ꯑꯣꯏꯔꯦ ꯑꯗꯣ ꯇꯨꯔꯦꯟ ꯉꯥ ꯐꯥꯕꯁꯦ ꯍꯥꯏꯕꯗꯤ ꯅꯣꯡ ꯅꯣꯡꯃꯗ ꯐꯥꯕꯗꯨꯅ ꯄꯨꯂꯞ ꯑꯗꯨꯝ ꯑꯥ ꯅꯣꯡꯃꯗꯗꯤ ꯀꯩꯁꯨ ꯆꯥꯊꯣꯛꯑꯝꯗꯧꯗꯤ ꯃꯥꯟꯗꯦ ꯑꯗꯨꯝ ꯂꯤ ꯂꯤꯔꯒ ꯊꯝꯕꯩ ꯃꯑꯣꯡꯁꯤꯗꯤ ꯀꯃꯥꯏꯅ ꯇꯧꯔ ꯊꯝꯒꯦ
ꯑꯗꯣ ꯉꯔꯥꯡ ꯔꯥꯡꯗꯤ ꯂꯤꯗ꯭ꯔꯤꯗ ꯍꯧꯖꯤꯛꯀꯥꯟꯗꯤ ꯑꯃꯨꯛ ꯂꯤꯗꯦ ꯍꯥꯏꯕꯗꯤꯅꯦ ꯑꯩꯈꯣꯏꯒꯤꯁꯨ ꯃꯤ ꯇꯔꯦꯠ ꯅꯤꯄꯥꯟꯅꯤꯅ ꯑꯩ ꯑꯩꯈꯣꯏ ꯆꯥꯛꯆꯥꯔꯦ ꯍꯥꯏꯗꯤ ꯆꯥꯛ ꯍꯥꯏꯗꯤ ꯄꯨꯟꯅ ꯆꯥꯃꯤꯟꯅꯔꯤꯁꯦ ꯍꯥꯏꯗꯤ ꯌꯨꯝꯒꯤ ꯃꯤ ꯃꯈꯩꯁꯤꯀꯣ ꯑꯗꯨꯅ ꯑꯩ ꯑꯩꯈꯣꯏꯗꯤ ꯑꯗꯨꯝ ꯍꯥꯏꯗꯤ ꯊꯣꯡꯕ ꯀꯩꯗꯧꯕ ꯍꯥꯞꯄ ꯀꯥꯟꯗꯗꯤ ꯑꯗꯨꯝ ꯀꯩꯁꯨ ꯃꯌꯥꯝ ꯂꯦꯝꯍꯧꯗꯦꯕ ꯉꯔꯥꯡꯕꯨꯗꯤ ꯌꯣꯟꯗꯤ ꯌꯣꯜꯂꯦ ꯌꯣꯟꯕ ꯍꯥꯏ ꯂꯨꯄꯥ ꯆꯅꯤꯃꯨꯛꯀꯤ ꯆꯥꯡ ꯆꯅꯤꯔ ꯆꯍꯨꯝꯂ ꯑꯗꯨꯃꯥꯏꯅ ꯑꯗꯣ ꯌꯣꯜꯂꯤ ꯍꯥꯏꯕꯅꯤ ꯍꯥꯏꯗꯤ ꯑꯩꯈꯣꯏꯃꯥ ꯍꯣꯏꯒꯤ ꯃꯃꯥꯟꯕꯤ ꯑꯗ ꯁꯨꯝ ꯈꯪꯅꯕ ꯂꯩꯗꯅꯀꯣ ꯃꯣꯏꯅ ꯉꯥ ꯇꯨꯔꯦꯟ ꯉꯥ ꯆꯠꯅꯤꯡꯉꯦ ꯍꯥꯏꯕꯗꯨꯗ ꯃꯣꯏ ꯂꯩꯒꯦ ꯍꯥꯏꯕ ꯖꯥꯠꯅꯤ ꯑꯗꯨꯗ ꯑꯥ ꯑꯗꯨꯗ ꯂꯨꯄꯥ ꯌꯥꯡꯈꯩ ꯀꯥꯎꯔꯒ ꯍꯥꯏꯗꯤ ꯒ꯭ꯂꯥꯁ ꯃꯆꯥ ꯃꯆꯥꯗꯨ ꯌꯥꯡꯈꯩ ꯌꯥꯡꯈꯩ ꯌꯣꯟꯅꯕꯅꯦꯕ ꯇꯨꯔꯦꯟ ꯉꯥꯥꯁꯦ ꯍꯥꯎꯋꯤꯗꯅꯀꯣ ꯑꯇꯩ ꯉꯥ ꯃꯥꯟꯅꯗꯦꯗꯅ ꯑꯗꯨꯅ ꯈꯔ ꯇꯥꯡꯉꯦ ꯍꯥꯏꯕꯅꯦꯕ ꯑꯗꯨꯅ ꯒ꯭ꯂꯥꯁꯁꯦ ꯂꯨꯄ ꯌꯥꯡꯈꯩ ꯌꯥꯡꯈꯩꯗ ꯌꯣꯜꯂꯦꯅ ꯍꯥꯏꯌꯦ ꯑꯗꯨꯒ ꯆꯅꯤ ꯍꯥꯏꯕ ꯆꯍꯨꯝ ꯍꯥꯏꯕ ꯑꯗꯨꯃꯥꯏꯅ ꯇꯧꯔꯒ ꯌꯣꯟꯒꯦꯅ ꯍꯥꯏ ꯑꯗꯣ ꯑꯩꯈꯣꯏ ꯑꯣꯖꯥꯗꯨꯁꯨ ꯃꯥꯁꯨ ꯍꯥꯏꯔꯝꯕꯅꯦ ꯃꯣꯏ ꯌꯨꯝꯒꯤ ꯀꯥꯡꯕꯨꯗꯣ ꯉꯥ ꯃꯥ ꯆꯥꯅꯤꯡꯉꯦ ꯈꯣꯠꯅꯤꯡꯉꯦ ꯂꯩꯔꯗꯤ ꯍꯥꯏꯕꯤꯔꯛꯑꯣ ꯈꯣꯠꯂꯣꯅ ꯑꯩꯅ ꯍꯣꯏ ꯍꯥꯏꯔꯛꯀꯦ ꯍꯥꯏꯔꯛꯀꯦ ꯍꯥꯏꯔꯒ ꯑꯗꯨꯏ ꯃꯇꯨꯡ ꯑꯃꯨꯛ ꯍꯥꯏꯈꯤꯗ꯭ꯔꯦꯕ ꯑꯩ ꯁꯣꯝꯗ ꯉꯥꯗꯣ ꯐꯥꯔꯒ ꯑꯩꯗꯣ ꯇꯁꯦꯡꯅ ꯍꯥꯏꯔꯀꯥꯟꯗ ꯏꯟꯗꯨꯗꯤ ꯑꯃꯨꯛ ꯑꯩꯈꯣꯏ ꯏꯗꯣꯝꯆꯥ ꯋꯥꯏꯔꯤ ꯒꯦ ꯅꯪ ꯈꯪꯉꯤꯗꯨꯅꯦ ꯑꯗꯨ ꯑꯗꯨꯒꯤ ꯃꯐꯝꯗꯨꯗꯩ ꯂꯧꯔꯛꯄꯅꯦꯕꯀꯣ ꯑꯗꯨ ꯃꯣꯏꯁꯨ ꯉꯥ ꯈꯔ ꯊꯤꯜꯂꯨꯔꯦ ꯑꯩꯅ ꯑꯗꯨ ꯁꯨꯝ ꯊꯤꯟꯕ ꯀꯩꯗꯧꯕ ꯇꯧꯔꯀꯥꯟꯗ ꯉꯥꯗꯨꯒꯤ ꯍꯥꯏꯗꯤ ꯌꯥꯝ ꯐꯥꯔꯒ ꯇꯥꯔꯒꯁꯨ ꯑꯗꯨꯝ ꯀꯩ ꯍꯥꯏꯅꯤ ꯌꯥꯅꯕ ꯄꯣꯠꯇꯨꯗꯤ ꯊꯣꯏꯅ ꯂꯩꯍꯧꯗ꯭ꯔꯦꯕꯀꯣ ꯑꯗꯨꯅ ꯌꯥꯏꯗ꯭ꯔꯦ ꯑꯗꯨꯝ ꯉꯧ ꯄꯨꯔꯒ ꯊꯝꯃꯦ ꯑꯗꯨꯃꯥꯏꯅ ꯇꯧꯋꯦ ꯑꯗꯨꯒ ꯉꯥ ꯉꯥꯃꯨ ꯈꯔ ꯆꯥꯎꯕ ꯌꯥꯎꯋꯦꯕ ꯑꯗꯨꯝ ꯉꯥꯃꯨ ꯐꯥꯎꯌꯦꯕꯀꯣ ꯑꯗꯨꯅ ꯌꯣꯛꯑꯒ ꯊꯝꯃꯛꯑꯦ ꯑꯇꯩꯗꯤ ꯑꯗꯨꯝ ꯉꯧꯔꯒ ꯑꯗꯒꯤ ꯑꯗꯨꯃꯥꯏꯅ ꯇꯧ ꯗꯣ ꯊꯝ ꯑꯗꯨ ꯑꯩꯁꯨ ꯅꯣꯏ ꯀꯩꯅꯣꯗꯣ ꯍꯥꯏꯔꯛꯑꯝꯃꯗꯤ ꯂꯥꯛꯄ ꯌꯥ
ꯑꯣ ꯑꯗꯨꯕꯨꯗꯤ ꯁꯨꯃꯥꯏꯅ ꯇꯧꯕꯅꯤꯗ ꯍꯥꯏꯔꯛꯄ ꯍꯥꯏꯁꯦ ꯑꯩꯕꯨꯗꯤ ꯑꯗꯨꯝ ꯅꯨꯡꯇꯤꯒꯤ ꯊꯦꯡꯅ ꯂꯩꯔꯝꯃꯤꯅ ꯍꯥꯏꯕ ꯍꯥꯏꯕꯗꯤ ꯑꯩꯈꯣꯏ ꯊꯕꯛ ꯀꯩꯅꯣꯁꯨ ꯂꯣꯟꯗꯣꯏꯅꯤꯅ ꯉꯁꯤꯗꯤ ꯁꯨꯃꯥꯏꯅ ꯐꯥꯝ ꯁꯤꯠꯂꯁꯤ ꯈꯣꯠꯂꯁꯤ ꯁꯦ ꯍꯥꯏꯕꯗꯣ ꯑꯗꯨꯝ ꯍꯥꯏꯅꯩꯌꯦꯕꯀꯣ ꯍꯥꯏꯕꯗꯤ ꯑꯩꯗꯤ ꯂꯥꯛꯑꯣꯏꯒꯦ ꯑꯗꯨꯝ ꯍꯥꯏꯕꯅꯦꯕ ꯍꯩꯇꯕꯅꯤꯅ ꯁꯨꯝ ꯏꯀꯥꯏꯖꯕꯗꯣ ꯍꯥꯏꯇꯥꯔꯦ ꯑꯥ ꯉꯥ ꯐꯥꯕ ꯂꯥꯛꯏꯅꯦ ꯍꯥꯏꯔꯒ ꯀꯩꯝꯇꯒ ꯑꯃꯨꯛ ꯀꯩꯅꯣ ꯇꯧꯗꯕꯗꯨꯗꯩ ꯁꯨꯝ ꯑꯃꯨꯛ ꯇꯟꯕꯗꯣ ꯑꯩꯅ ꯑꯗꯨꯒꯤ ꯑꯩꯁꯁꯤ ꯌꯥꯝ ꯇꯜꯂꯒ ꯂꯩꯕ ꯑꯗꯣ ꯍꯟꯖꯤꯟ ꯍꯟꯖꯤꯟ ꯑꯩꯅ ꯍꯥꯏꯃꯟꯕꯗꯒꯤ ꯑꯩꯁꯦ ꯎꯄꯥꯏꯁꯦ ꯂꯩꯔꯛꯇ꯭ꯔꯕ ꯑꯗꯨ ꯂꯩꯔꯛꯇꯕꯗꯒꯤ ꯑꯗꯨꯝ ꯃꯣꯏꯗꯤ ꯍꯥꯟꯅꯗꯒꯤꯁꯨ ꯑꯗꯨꯝ ꯐꯥꯎꯅꯩꯗꯅꯀꯣ ꯑꯩꯈꯣꯏ ꯑꯥ ꯃꯅꯨꯡꯒꯤ ꯏꯃꯥꯟ ꯑꯗꯨ ꯈꯪꯅꯕꯗꯨꯗ ꯑꯩꯅ ꯑꯥ ꯑꯗꯨꯗꯤ ꯁꯨꯃꯥꯏꯅ ꯇꯧꯔꯒꯦ ꯑꯩꯗꯣ ꯃꯥꯒ ꯑꯣꯏꯅ ꯂꯥꯛ ꯇꯃꯤꯟꯅꯔꯣꯏꯔꯥ ꯉꯥꯏꯍꯥꯛꯇꯪ ꯑꯌꯨꯛꯇꯣꯅ ꯍꯥꯏꯕ ꯍꯥꯏꯇꯥꯔꯦ ꯑꯗꯨꯅ ꯃꯥꯅ ꯑꯦ ꯆꯞ ꯆꯥꯔꯦ ꯑꯗꯨꯗꯤ ꯃꯥꯗꯤ ꯉꯍꯥꯛ ꯐꯥꯕꯁꯨ ꯌꯥꯝ ꯍꯩꯕꯅꯦ ꯊꯥꯏꯅ ꯑꯩꯈꯣꯏ ꯍꯣꯁꯇꯦꯜ ꯂꯩꯀꯥꯟꯗꯁꯨ ꯉꯥ ꯌꯥꯝ ꯐꯥꯕꯅꯦ ꯃꯥꯗꯣ ꯈꯣꯠꯇꯅ ꯑꯗꯨꯃꯥꯏꯅ ꯍꯥꯏꯕꯗꯒꯤ ꯍꯣꯔꯦꯟ ꯑꯗꯨꯏ ꯅꯕꯥꯅꯤ ꯂꯥꯛꯑꯣꯅ ꯑꯗꯨꯃꯥꯏꯅ ꯆꯠꯈꯤꯕꯅꯤꯗ ꯅꯨꯃꯤꯠꯇꯨꯗ ꯍꯥꯏꯇꯥꯔꯦ ꯍꯌꯦꯡ ꯆꯠꯀꯅꯤ ꯍꯥꯏꯔ ꯀꯥꯟꯗ ꯑꯗꯨꯗ ꯃꯁꯤꯒꯨꯝꯕ ꯑꯗꯨꯃꯥꯏꯅ ꯍꯥꯏꯅꯈꯤꯕ ꯈꯛꯇꯅꯦꯕ ꯑꯗꯩ ꯍꯥꯏꯗꯤ ꯃꯥꯅ ꯍꯥꯟꯅ ꯍꯧꯗꯣꯛꯂꯛꯄꯕꯨꯗꯤ ꯅꯠꯇꯦꯕ ꯑꯩꯅ ꯁꯨꯝ ꯏꯊꯟ ꯆꯠꯄ ꯇꯟꯕꯒꯤ ꯑꯗꯨꯃꯥꯏ ꯍꯥꯏꯕꯗꯨꯗ ꯃꯥꯁꯨ ꯇꯥꯟ ꯆꯥꯟꯅꯅ ꯅꯤꯡꯁꯤꯡꯉꯛꯄ ꯍꯥꯏꯇꯥꯔꯦ ꯑꯗꯨꯃꯥꯏꯅ ꯇꯧꯕꯅꯦ ꯑꯗꯨꯒ ꯍꯥꯏꯕꯗꯤ ꯃꯤ ꯑꯇꯣꯞꯄꯁꯨ ꯀꯩꯁꯨ ꯂꯥꯛ ꯇꯨꯕꯀꯣ ꯑꯗꯨꯝ ꯃꯣꯏꯒꯤ ꯂꯂꯣꯟꯕꯤ ꯃꯈꯩꯒ ꯃꯣꯏ ꯑꯗꯥꯏꯒꯤ ꯑꯉꯥꯡ ꯑꯗꯨ ꯁꯨꯝ ꯃꯣꯏ ꯅꯨꯄꯤꯒꯤ ꯑꯥ ꯃꯕꯥꯏ ꯃꯕꯥꯏ ꯍꯣꯏ ꯃꯣꯏ ꯅꯨꯄꯤꯒꯤ ꯃꯆꯦꯒꯤ ꯅꯨꯄꯥꯗ ꯍꯥꯏꯇꯥꯔꯦ ꯑꯗꯨꯒ ꯃꯣꯏ ꯃꯅꯥꯎ ꯅꯨꯄꯥꯗꯨꯒꯤ ꯎ ꯅꯨꯄꯤꯗꯨꯒꯤ ꯃꯕꯨꯡꯒ ꯑꯗꯨꯃꯥꯏꯅ ꯃꯣꯏ ꯑꯃꯅꯤ ꯈꯛꯇ ꯂꯥꯛꯑꯦꯕꯀꯣ ꯑꯇꯩꯗꯤ ꯃꯣꯏ ꯃꯤ ꯉꯥꯛꯇꯅꯦꯕ ꯑꯗꯨ ꯃꯤ ꯀꯩꯁꯨ ꯌꯥꯝ ꯌꯥꯎꯗꯦ ꯑꯗꯨꯃꯥꯏꯅ ꯇꯧꯕꯅꯤꯗ ꯍꯥꯏꯕꯗꯤ ꯑꯥ ꯑꯗꯨꯒ ꯐꯥꯕꯁꯦ ꯉꯁꯤ ꯈꯛ ꯃꯇꯝꯗ ꯂꯣꯏꯅ ꯐꯥꯕ ꯅꯠꯇꯦꯕ ꯃꯣꯏꯒꯤꯁꯦ ꯄꯨꯈ꯭ꯔꯤꯁꯦ ꯌꯥꯝ ꯆꯥꯎꯕꯒꯤ ꯅꯨꯃꯤꯠ ꯍꯨꯝꯅꯤ ꯅꯨꯃꯤꯠ ꯃꯉꯥꯅꯤ ꯍꯞꯇꯥꯃꯨꯛꯄꯨ ꯁꯨꯔꯝꯗꯧ ꯃꯥꯜꯂꯦ ꯏꯁꯤꯡ ꯆꯤꯡꯊꯣꯛꯄ ꯏꯁꯤꯡꯁꯦ ꯆꯤꯡꯊꯣꯛ ꯆꯤꯡꯊꯣꯛꯑꯒ ꯑꯗꯨꯝ ꯅꯨꯄꯥ ꯃꯌꯥꯝ ꯇꯧꯔꯒ ꯂꯣꯡ ꯈꯣꯠꯂ ꯈꯣꯠꯂꯒꯁꯨ ꯑꯗꯨꯃꯥꯏꯅ ꯐꯥꯏ ꯍꯥꯏꯕ ꯂꯥꯡ ꯍꯥꯏꯕ꯭ꯔꯥ ꯀꯩꯅꯣ ꯑꯗꯨꯒ ꯉꯁꯤꯁꯤꯅ ꯈ꯭ꯋꯥꯏ ꯂꯣꯏꯁꯤꯟꯕ ꯅꯨꯃꯤꯠ ꯍꯥꯏꯇꯥꯔꯦꯀꯣ ꯑꯗꯨꯅ ꯑꯩꯈꯣꯏꯅ ꯇꯧꯋ ꯅ ꯑꯗꯨꯝ ꯃꯁꯤꯁꯤꯅ ꯈꯨꯟꯕꯒꯨꯝꯕꯒꯤ ꯇꯥꯏꯞꯅꯦꯕ ꯍꯥꯏꯕꯗꯤ ꯑꯆꯧ ꯑꯆꯧꯕꯗꯤ ꯂꯣꯏꯅ ꯐꯥꯕ ꯂꯣꯏ ꯃꯇꯥꯡꯅꯦ ꯍꯥꯏꯇꯥꯔꯦꯀꯣ ꯑꯗꯨꯁꯨ ꯑꯗꯨꯝ ꯌꯥꯎꯗꯤ ꯌꯥꯎꯔꯝꯃꯦꯕꯀꯣ ꯑꯆꯧꯕꯁꯦ ꯑꯗꯨꯒꯁꯨ ꯌꯥꯝ ꯐꯖꯅ ꯐꯥꯅꯤꯡꯕ ꯑꯆꯧꯕꯗꯤ ꯂꯣꯏꯅ ꯂꯣꯏꯈ꯭ꯔꯕꯒꯤ ꯃꯇꯥꯡꯗꯨꯅꯦꯕ
ꯑꯗꯨꯃꯥꯏꯅ ꯇꯧꯕꯅꯤꯅ ꯑ ꯍꯣꯏ ꯃꯊꯪ ꯍꯣꯏ ꯆꯨꯝꯅ ꯍꯥꯏꯗ
ꯃꯊꯪꯗ
ꯍꯣꯏ ꯃꯊꯪꯗ ꯍꯣꯏ ꯃꯊꯪ ꯃꯊꯪꯗ ꯍꯥꯏꯅꯔꯁꯤ ꯑꯗꯨ
ꯍꯣꯏ ꯍꯣꯏ